ꯀꯩꯁꯨ ꯌꯥꯎꯗꯦ ꯅꯪꯗꯤ꯫ ꯀꯩ ꯇꯧꯕ꯭ꯔꯣ ꯇꯌꯦ ꯇꯌꯦꯦ ꯅꯪ ꯇꯥꯗꯤ꯫
ꯅꯪꯗꯤ ꯀꯔꯤ ꯇꯔꯕ꯭ꯔꯥ
ꯀꯔꯤꯁꯤ ꯇꯧꯗꯦ ꯅꯪꯗꯤ꯫
ꯎꯝꯝ ꯀꯁꯨ ꯑꯗꯨꯝ ꯂꯩꯗ ꯍꯣꯏ
ꯎꯝ
ꯃꯣꯏ ꯀꯗ ꯂꯩꯗ ꯏ ꯄꯤ ꯄꯒ ꯎꯝ ꯎꯝ ꯌꯥꯏ ꯍꯣꯏ ꯈꯪꯗꯦꯗ
ꯎꯝ ꯆꯠ ꯆꯔꯅꯤ ꯅꯣꯏꯗꯤ꯫
ꯁꯨ ꯆꯥꯏ ꯅꯪ ꯀꯔꯤ ꯀꯔꯤ ꯏꯟꯖꯟ ꯁꯥꯏꯒ
ꯎꯝ ꯌꯥꯏꯌꯦ
ꯎꯝ ꯍꯣꯏ ꯍꯣꯏ ꯑꯗꯨ ꯑꯗꯨꯅꯦ ꯅꯪ ꯍꯧꯖꯤꯛ ꯀꯔꯤ ꯇꯧꯕ꯭ꯔꯣ
ꯍ ꯎꯝ ꯁꯤꯤꯗꯔ ꯆꯆ ꯆꯥꯛꯇ ꯍꯣ
ꯎꯝ
ꯆꯥꯛ ꯏꯟꯁꯥꯡ ꯊꯣꯡꯡꯂꯒ ꯂꯩꯕꯅꯦꯕ ꯏꯃꯥ ꯏꯄꯥ ꯏꯅꯥꯎꯅꯨꯄꯤꯒ ꯑꯗꯨꯝ ꯆꯔꯆ ꯆꯠꯈ꯭ꯔꯦꯕ ꯑꯗꯨꯒꯤ ꯑꯩꯅ ꯉꯁꯤꯗꯤ ꯊꯣꯡꯕ
ꯑ
ꯎꯝ ꯎꯝ ꯑꯣꯗꯦ
ꯀ꯭ꯔꯥꯟꯇ
ꯎꯝ ꯌꯥꯏ ꯍ ꯒꯥ ꯀꯧꯕꯕꯤꯅꯦ ꯍꯥꯏꯗꯤ ꯍꯥꯎꯅꯤꯀꯣ ꯎꯝ ꯎ ꯈꯪꯗꯦ
ꯑ ꯍ ꯍ ꯑ ꯀꯣꯏꯁꯨ ꯀꯁꯨ ꯇꯗꯤ
ꯌꯅꯨꯡꯨꯝꯗꯩ
ꯑ ꯃꯥꯅꯤ
ꯃꯁꯨ ꯂꯩ ꯄꯁꯨꯨ ꯂꯩꯦ ꯣꯔꯦꯟ ꯄꯨꯡ ꯑꯅꯤ ꯑꯅꯤꯗꯒꯤ ꯏꯚꯤꯅꯤꯡ ꯁꯔꯚꯤꯁ ꯍꯥꯎ ꯗꯨꯅꯤꯨ ꯍꯣꯏ ꯑꯗꯨꯒ ꯄꯨꯡ ꯃꯉꯥ ꯐꯥꯎꯕꯅꯦꯀꯣ ꯑꯗꯨꯒꯤ ꯉꯥꯏꯔꯒ ꯂꯩꯕꯅꯦ ꯍꯣꯏ ꯍꯟꯗꯤ ꯆꯇꯅꯦ ꯍꯣꯏ ꯏꯃꯅ ꯊꯣꯡꯒꯤꯅꯤ ꯍꯣꯔꯦꯟꯗꯤ ꯎꯝ ꯑꯩꯈ ꯏꯅꯥꯎꯅꯨꯄꯤꯗꯨ ꯆꯠꯅꯤ ꯍꯣꯏ ꯀꯣꯡꯒꯦꯗ ꯍꯣꯏ ꯎꯝ ꯅꯣꯠꯁ ꯏꯔ ꯂꯩꯗꯥ ꯑꯩꯈꯣꯏ ꯑꯦꯛꯖꯥꯝ ꯂꯩꯕꯒꯤ ꯍꯣꯏ ꯎꯝ ꯎꯝ ꯐꯪꯗꯦ
ꯀ ꯀꯔꯤꯒꯤ
ꯑꯩꯈꯣꯏꯗꯤ ꯑꯩꯗꯤ ꯌꯨꯝꯗ ꯂꯩꯕꯅꯦ ꯍꯣꯏ ꯏꯃꯥꯅ ꯍꯣꯇꯦꯜꯗ ꯂꯩꯔꯤꯒ ꯍꯦ ꯄ ꯑꯗꯨ ꯄꯤꯅꯤꯡꯗꯕ ꯑꯗꯨꯗꯒꯤ ꯏꯃꯥꯅ ꯆꯩꯔꯨꯕꯗꯒꯤ ꯎ ꯅꯛꯁ ꯃꯦꯇ꯭ꯔꯤꯛ ꯊꯥꯗꯣꯏꯅꯦ ꯑꯗꯨꯒꯤ ꯍꯣꯁꯇꯦꯜꯗ ꯂꯩꯔꯣ ꯍꯥꯏꯕ ꯏꯃꯥꯟꯅꯕ ꯑꯗꯨꯕꯨ ꯑꯩꯅ ꯂꯩꯅꯤꯡꯗꯕ ꯑꯗꯨꯒꯤ ꯆꯩꯕ ꯏꯥꯟ ꯎꯝ ꯑꯦꯛꯖꯥꯝꯁꯨꯛꯑꯣ ꯑꯦꯛꯖꯥꯝꯁꯨ ꯗꯤꯁ ꯃꯔ ꯂꯥꯁ ꯋꯤꯛꯇꯩꯅꯤ ꯌꯥ ꯑꯗꯨꯒ ꯎꯝ ꯏꯃꯅ ꯆꯥꯏꯕꯗꯨ ꯈꯪꯗꯦꯗ
ꯐ ꯎꯝ
ꯎꯝ ꯍꯣꯁꯇꯦꯜꯗꯗꯤ ꯈꯪꯗꯦ ꯑꯩꯗꯤ ꯂꯩꯕ ꯉꯝꯗꯦ ꯎꯝ ꯑꯗꯨ ꯅꯦꯛꯁ ꯏꯌꯥꯔꯗꯤ ꯀꯝꯄꯜꯁꯔꯤꯅꯦ ꯍ ꯎꯝ ꯂꯩꯗ꯭ꯔꯤꯗꯤ ꯌꯥꯔꯣꯏ ꯍꯥꯏꯅ ꯑꯣꯖꯥꯈꯣꯏꯅ ꯍꯩꯕꯀꯣ ꯑꯗꯨꯗꯤ ꯅꯦꯛꯁꯔ ꯂꯩꯔꯔ ꯑꯗꯨ ꯌ ꯂꯩꯔꯒ ꯍꯥꯏ ꯑꯗꯨ ꯏꯃꯥꯅ ꯌꯥꯗꯕ ꯎꯝ ꯎꯝ ꯃꯤꯗꯤ ꯑꯗꯨꯝ ꯍꯣꯁꯇꯦꯜꯗ ꯂꯩꯔꯤꯗ ꯎꯝ ꯑꯩꯈꯣꯏꯇ ꯐꯇ ꯐ ꯑꯩꯈꯣꯏꯒꯤ ꯀꯥꯜꯁꯔꯨꯝꯒꯤ ꯍꯣꯏ
ꯑꯣ
ꯈꯪꯗꯦꯗ
ꯠ ꯀ ꯑ ꯍꯣꯏ ꯍꫭꯏ ꯀꯩꯒꯤ ꯀꯔꯤ ꯍꯥꯏꯕ ꯑꯧ
ꯎꯝ
ꯍꯣꯏ ꯍꯣꯏ
ꯍꯣꯏ ꯍꯣꯏ
ꯎꯝ ꯎꯝ
ꯍꫭꯏ ꯌꯥꯏꯌꯦ
ꯎ
ꯎꯝ
ꯎꯝ ꯑꯥꯎ ꯍ ꯎꯝ
ꯍꯣꯏ ꯏꯃꯥꯟꯅꯁꯨ ꯑꯗꯨꯝ ꯑꯗꯨꯝ ꯍꯩꯕꯅꯤ‌ꯈꫭꯏ ꯑꯩꯈꯣꯏ ꯏꯃꯥꯗꯨ ꯌꯥꯝ ꯏꯁꯇ꯭ꯔꯤꯛ ꯑꯣꯏꯌꯦꯕ ꯅꯨꯄꯥꯗꯨ ꯑꯣꯖꯥꯅꯤꯅꯀꯣ ꯑꯗꯨꯒꯤ ꯏꯃꯥꯗꯨ ꯆꯩꯕꯗꯨ
ꯀꯩ ꯀꯩ ꯌꯦ ꯑꯥ ꯈꯨꯁꯒꯏ ꯊꯗꯤ
ꯍꯣꯏ
ꯎꯝ
ꯑꯩꯒꯤ ꯏꯃꯥꯟꯅꯕꯤ ꯑꯃꯒ ꯂꯩꯌꯦ ꯍꯧꯖꯤꯛꯇꯤ ꯑꯣ ꯎꯝ ꯕꯖꯔ ꯍꯣꯏ ꯍꯔ‌ꯦꯟ ꯄꯣꯠ ꯂꯩꯅꯤꯡꯉꯥꯏ ꯕꯖꯔ ꯊꯣꯛꯀꯦ ꯍꯥꯏꯅ ꯂꯩꯕ ꯑꯩꯈꯣꯏꯗꯤ ꯁꯟꯗꯦꯁꯨ ꯎꯝ ꯕꯖꯔꯕꯨꯗꯤ ꯑꯣꯄꯦꯟ ꯇꯧꯒꯅꯤ ꯍꯣꯏ
ꯀꯩꯁꯛꯇꯗꯤ ꯍꯧꯖꯤꯛꯇꯗꯤ
ꯎꯝ
ꯌꯥꯝ
ꯑꯗꯨꯗꯒꯤ ꯄꯣꯠ ꯂꯧꯕꯅꯦ ꯍꯣꯏ ꯁꯟꯗꯦꯁꯨ ꯑꯗꯨꯝ ꯂꯩꯕꯅꯦ ꯑꯣꯄꯦꯟ ꯇꯧꯕꯅꯤ ꯑꯥ ꯕꯨ ꯕꯨꯛ ꯏꯁꯇꯣꯔꯒꯨꯝꯃꯗꯤ ꯍꯪꯗꯦ ꯑꯗꯨꯕꯨꯀꯣ ꯑꯗꯨꯝ
ꯎꯝ
ꯗꯨꯀꯥꯟ ꯈꯣꯏꯗꯤ ꯑꯗꯨꯝ ꯍꯪꯕꯅꯤ ꯍꯣꯏ ꯌꯥꯏꯌ‌ꯦ
ꯁꯥꯔꯠ ꯎꯝ
ꯎꯝ ꯍꯣꯏ ꯌꯥꯏꯌꯦ ꯂꯥꯛꯑꯣ ꯁꯇꯔꯗꯦ ꯅꯠꯇ꯭ꯔꯒꯅ ꯁꯟꯗꯦꯗ ꯂꯥꯛꯑꯣ ꯎꯝ ꯑꯩꯁꯨ ꯎꯝ ꯍꯣꯏ ꯗꯤ ꯎꯝ ꯎꯝ ꯅꯦꯛꯁ ꯋꯤꯛ ꯗꯦ ꯑꯦꯛꯖꯥꯝ ꯊꯥꯔꯒ ꯍꯣꯂꯤꯗꯦ ꯐꯪ꯭ꯔꯤꯅꯤ ꯑꯗꯨꯗꯤ ꯁꯇꯔꯗꯦꯒ ꯁꯟꯗꯦꯗꯤ ꯍꯣꯂꯤꯗꯦꯅꯤꯅ ꯂꯥꯛꯑꯣ ꯅꯪꯁꯨ ꯍꯣꯏ ꯀꫭꯏꯕ ꯂꯥꯛꯑꯣ ꯑꯩꯈꯣꯏꯗꯁꯨ ꯍꯣꯏ ꯑꯗꯨꯅꯦ ꯍꯣꯏ ꯈꯪꯗꯦꯗ
ꯎꯝꯝ
ꯌꯨꯝ ꯂꯩꯕꯅꯦ ꯑꯗꯥꯏꯗꯁꯨ ꯌꯨꯝꯗ ꯁꯨꯇꯤ ꯐꯥꯝ ꯂꯩꯗꯦ ꯀ꯭ꯂꯥꯁ ꯂꯩꯔꯗꯤ ꯀ꯭ꯂꯥꯁ ꯆꯥꯛꯄ ꯁꯨꯇꯤ ꯐꯪꯉꯗꯤ ꯑꯗꯨꯝ ꯌꯨꯝꯗ ꯂꯩꯕꯅꯦ ꯅꯠꯇ꯭ꯔꯒꯅ ꯃꯔꯨꯞ ꯑꯩꯈꯣꯏꯒ ꯀꯣꯏꯕ ꯆꯠꯄ ꯑꯗꯨꯅꯤ ꯍꫭꯏ
ꯇꯥꯎꯔꯛꯇꯦꯅꯦꯍꯦ
ꯍꯥꯏꯅꯦꯍꯦ ꯂꯩꯕꯅꯦ ꯎꯝ ꯌꯨꯝꯗꯁꯨ ꯄꯥꯛ
ꯑꯩꯈꫭꯏꯁꯦ
ꯌꯨꯝꯗꯁꯨ ꯑꯗꯨꯝ ꯂꯩꯔꯗꯤ ꯈꯪꯗꯦꯏꯗ ꯋꯥꯏꯌꯦꯗꯥ ꯎꯝ ꯑꯗꯨꯒꯤ ꯏꯃꯥꯟꯅꯅꯥꯕꯤꯒ ꯃꯄꯥꯟ ꯊꯣꯛꯄ ꯀꯣꯏꯕ ꯆꯠꯄ ꯑꯗꯨꯝ ꯂꯩꯌꯦꯗ ꯌꯨꯝꯗ ꯑꯗꯨꯝ ꯂꯩꯔꯗꯤ ꯎꯝ ꯍꯛꯆꯥꯡꯁꯨ ꯌꯥꯝ ꯋꯥꯕ ꯑꯗꯨꯝ ꯇꯧꯏꯤ ꯎꯝ ꯍꯣꯏ ꯎꯝ ꯃꯤꯅꯁꯨ ꯑꯗꯨꯝ ꯍꯩꯕꯅꯤꯗꯥ ꯍꫭꯠ
ꯎꯝ
ꯑꯩꯗꯤ ꯐꯥꯏꯅꯦꯜꯒꯤꯗꯨ ꯕꯣꯜ ꯐꯥꯏꯅꯦꯜꯒꯤꯗꯨ ꯉꯥꯏꯕ ꯉꯝꯗ꯭ꯔꯦ ꯌꯦꯡꯅꯤꯡꯕꯅ ꯉꯥꯏꯕ ꯉꯝꯗ꯭ꯔꯕ ꯑꯩꯈꫭꯏ ꯍꯣꯏ ꯐꯖꯌꯦ ꯅꯅꫭꯠꯋꯦ ꯑꯩꯈꯣꯏꯒꯤꯁꯨ ꯐꯖꯕꯅꯤ ꯍꯣꯏ
ꯎꯝ
ꯎꯝ
ꯎꯝ ꯎꯝ ꯎꯝ ꯎꯝ
ꯎꯝ ꯑꯗꯨꯝ ꯗꯦꯒꯤꯗꯏꯗꯤ ꯎꯝ
ꯎꯝ
ꯎꯝ
ꯎꯝ
ꯍꯣꯏ ꯎꯝ ꯂꯥꯎ ꯂꯕ ꯆꯠꯄꯅꯦ ꯍꯣꯏ ꯅꯣꯏꯁꯨ ꯂꯥꯛꯑꯣ ꯅ ꯑꯩꯈꯣꯏ ꯁꯤꯗ ꯎꯝ ꯁꯨꯇꯤ ꯐꯪ꯭ꯈꯔꯗꯤ ꯂꯥꯛꯑꯣ ꯀꯣ
ꯉꯥꯏꯔꯒ ꯂꯩꯕꯅꯦ ꯑꯩꯈꫭꯏꯁꯨ ꯍꫭꯏ ꯎꯝ ꯎꯝ ꯍꯣꯏ ꯐꯪꯗꯦꯗ ꯎꯝ
ꯎꯝ ꯎꯝ
ꯏꯃꯥꯅꯁꯨ
ꯑꯗꯨꯝ ꯌꯨꯝꯗ ꯂꯩꯒꯤꯅꯨ ꯂꯧꯗꯨꯁꯨ ꯆꯠꯂꯣ ꯏꯕꯅꯤꯡ ꯑꯗꯨꯕꯨ ꯐꯤꯁꯤꯡꯒꯨꯝꯕ ꯉꯥ ꯐꯥꯕꯒꯨꯝꯕ ꯑꯗꯨꯗꯤ ꯌꯥꯝ ꯅꯨꯡꯉꯥꯏꯌꯦꯕ ꯅꯪꯗꯤ ꯐꯤꯁꯤꯡ ꯆꯠꯄ꯭ꯔꯥ ꯎꯝ ꯑꯩꯗꯤ ꯉꯥ ꯉꯥꯒꯨꯝꯕ ꯐꯥꯕ ꯑꯗꯨ ꯉꯥꯗꯣ ꯌꯥꯝ ꯅꯨꯡꯉꯥꯏꯌꯦ ꯍꯣꯏ ꯃꯔꯨꯔꯨꯞꯁꯤꯡꯒ ꯎꯝ ꯅꯨꯡꯉꯥꯏꯕꯅꯤ ꯑꯩꯈꯣꯏꯗꯤ ꯆꯤꯡꯒ ꯂꯩꯕꯅꯤꯅ ꯀꯣ ꯎꯝ ꯈꯪꯗꯦꯗ ꯅꯠꯇꯦ ꯃꯣꯏꯒ ꯑꯩꯈꯣꯏꯗꯤ ꯇꯣꯡꯉꯥꯟꯗꯦꯗ ꯎꯝ ꯍꯣꯏ ꯌꯥꯏꯌꯦ ꯎꯝ ꯍꯩꯕꯅꯤ ꯃꯤꯅꯁꯨ ꯎꯝ
ꯍꯥꯏꯗꯤ ꯍꯧꯖꯤꯛꯇꯤ ꯅꯣꯠꯁ ꯏꯔꯂꯦ ꯏꯅꯤꯉꯥꯏ ꯌꯥꯝꯗꯦ